ꯍꯜꯂꯣ
ꯇꯥꯔꯦꯕ꯭ꯔꯣ
ꯆꯠꯗꯔꯤ
ꯊꯥꯡꯉꯥꯅꯦ
ꯑꯣ ꯈꯔ ꯊꯦꯡꯉꯦ ꯉꯁꯤ ꯅꯪꯗꯤ ꯅꯪꯗꯤ
ꯃꯦꯒꯤ ꯃꯦꯒꯤ ꯊꯣꯡꯉꯦꯕ
ꯍꯥ
ꯍꯧꯖꯤꯛ ꯃꯦꯒꯤ ꯊꯣꯡꯔꯤ
ꯑꯦ ꯆꯥꯛ ꯆ ꯑꯗꯨ꯭ꯔꯣ
ꯍꯥ
ꯍꯥ ꯆꯥꯛꯁꯗ꯭ꯔꯣ ꯅꯦ
ꯄꯨꯡ ꯀꯌꯥꯒꯤ ꯆꯥꯅꯤ
ꯃꯁꯤ ꯃꯦꯒ ꯊꯥꯎꯅꯒ
ꯄꯨꯡꯗꯤꯌꯥꯗ ꯊꯕꯛ ꯍꯧꯈ꯭ꯔꯣ ꯍꯥ
ꯑꯃ ꯑꯅꯤ ꯑꯍꯨꯝ ꯇꯔꯦꯠ ꯃꯉꯥ ꯇꯔꯨꯛ ꯑꯝ ꯀꯂꯕꯦꯟꯗ
ꯊꯦꯡꯉꯤꯅꯦ ꯑꯗꯨꯗꯤ
ꯂꯥꯏꯕꯁ ꯅꯥꯟ
ꯍꯥꯥ
ꯍꯣꯏ ꯊꯥꯡꯉꯦ
ꯀꯔꯤ ꯃꯈꯣꯟꯅꯣ ꯑꯁ ꯅꯪꯒꯤꯁꯦ
ꯀꯔꯤ ꯃꯈꯣꯜ ꯇꯥꯕ꯭ꯔꯥ
ꯒꯥꯔꯤ ꯃꯈꯣꯟ ꯌꯥꯝ ꯇꯥꯏ
ꯑꯌꯨꯛꯀꯤ ꯑꯌꯨꯛꯀꯤ ꯆꯥꯛꯗꯤ ꯆꯥꯔꯕꯣ
ꯆꯥꯗ ꯍꯧꯨꯖꯤꯛ ꯆꯥꯒꯅꯤ ꯃꯒꯤ ꯃꯦꯒꯤ ꯃꯦꯒꯤꯅ
ꯃꯦꯒꯤ ꯅꯁꯥ ꯌꯥꯝ ꯐꯥꯔꯅꯤ ꯑꯗꯨ ꯃꯦꯒꯤ ꯆꯥꯔꯗꯤ ꯌꯥꯝ ꯆꯥꯔꯗꯤ
ꯍ
ꯎꯗꯒꯤ ꯏꯅꯦ ꯂꯩ ꯑꯥꯕꯁꯤ ꯅꯠꯇ꯭ꯔꯗꯤ ꯆꯅꯒ
ꯅꯣꯏꯗꯤ ꯑꯅꯧ ꯃꯥꯟꯕꯅꯤꯅꯀꯣ
ꯀꯔꯤ ꯊꯣꯡꯕ꯭ꯔꯥ ꯅꯪꯁꯦ
ꯐꯤꯁꯦ ꯕꯤꯟꯁꯒꯤ ꯃꯔꯨꯗ ꯑꯗꯨ ꯊꯣꯡꯒꯦ ꯎꯝ ꯑꯗꯨꯅꯦ
ꯅꯕꯥꯅꯤ ꯀꯗꯥꯏ ꯆꯠꯀ‌ꯦ
ꯀꯅꯥ
ꯑꯃꯥꯗ‌ꯣ
ꯑꯃꯥꯗ‌ꯣꯗꯤ ꯁꯤ ꯅꯨꯄꯤ ꯑꯃꯥ ꯃꯣꯏꯒ ꯆꯥꯕꯅꯦ ꯃꯣꯏꯒ ꯥꯂꯩꯕꯥꯅꯦ
ꯑꯗꯨꯗꯤ ꯐꯩ
ꯑꯩꯒꯤ ꯔꯨꯝ ꯄꯤꯛ ꯄꯥꯅꯤꯅꯀꯣ ꯂꯩꯕ ꯅꯨꯡꯉꯥꯏꯇꯦꯕꯥ ꯆꯥꯛ ꯊꯣꯡꯕꯤꯅꯕꯥ ꯃꯤ ꯂꯩꯇ꯭ꯔꯥꯕꯣ ꯅꯣꯏꯒꯤ
ꯑꯗꯨꯝ ꯃꯁꯥ ꯃꯁꯥꯅ ꯊ‌ꯣꯡꯔꯒ ꯆꯥꯕꯅ‌ꯦ
ꯀꯔꯤ ꯍꯥꯏꯕ꯭ꯔꯥ
ꯃꯁꯥ ꯃꯁꯥꯅ ꯊ‌ꯣꯡꯂꯒꯥ ꯆꯥꯕꯅ‌ꯦ
ꯃꯤ ꯂꯣꯏ ꯊꯕꯛ ꯆꯠꯈꯕꯥ
ꯍꯣꯏ ꯍꯣꯏ ꯑꯗꯨꯝ ꯊꯕꯛ ꯃꯐꯝꯗ ꯌꯥꯝ
ꯅꯨꯄꯤꯗꯤ ꯂꯩꯇ꯭ꯔꯕꯣ ꯑꯗꯥ ꯅꯨꯡꯇꯤ ꯂꯥꯎꯗꯤ ꯅꯌꯥꯝꯕꯥ
ꯃꯣꯏ ꯃꯌꯨꯝꯗꯥ ꯂꯩꯗꯦꯕꯥ
ꯀꯥꯏꯗ ꯊꯕꯛ ꯇꯧꯋꯦ ꯃꯣꯢꯕꯥꯅꯤꯗꯤ
ꯑꯩꯒ ꯍꯤꯌꯥꯝ ꯗꯥ ꯀꯩ ꯕꯥ ꯑꯩꯈꯣꯏ ꯅꯩꯅꯕꯁꯦ ꯌꯥꯝ ꯅꯥꯞꯄ‌ꯦꯕꯥ
ꯍꯝ ꯀꯔꯤ ꯊꯕꯛ ꯇꯧꯕ꯭ꯔꯥ ꯃꯣꯏ ꯑꯅꯤꯁꯦ
ꯃꯣꯏꯅꯤ ꯊꯨꯂꯨꯅ‌ꯦꯝ ꯃꯦꯅꯦꯖꯥꯔ ꯇꯧꯔꯦ
ꯅꯌꯥꯝꯕꯔ ꯅꯠꯇ꯭ꯔꯒꯅ ꯅꯨꯄꯤ ꯂꯧꯔꯒꯥ
ꯑꯅꯤꯅꯦ ꯁꯦꯝ ꯑꯥ ꯑꯥ ꯁꯦꯝ ꯕ꯭ꯔꯥꯟꯁ ꯊꯕꯛ ꯌꯥꯝ ꯅꯨꯡꯉꯥꯏꯌꯦ ꯃꯣꯏꯗꯤ ꯄꯨꯖꯔꯤꯁꯨ ꯌꯥꯝꯃꯦ
ꯑꯉꯥꯡ ꯂꯩꯈꯔꯕꯥ ꯃꯣꯏ
ꯎꯝ ꯑꯉꯥꯡꯒꯤ ꯋꯥꯗꯤ
ꯉꯟꯅꯥ ꯂꯩꯌꯣ ꯍꯥꯏꯕꯅꯦ
ꯈꯪꯗ꯭ꯔꯦ ꯑꯩꯖ‌ꯦ
ꯃꯇꯝ ꯍꯦꯜꯂꯅꯤ ꯑꯗꯨ ꯅꯨ
ꯆꯍꯤꯗ‌ꯣ ꯊꯥꯔꯇꯤ ꯐꯣꯔ ꯍꯥꯏꯕ꯭ꯔꯥ
ꯊꯥꯔꯇꯤ ꯐꯥꯏꯚ
ꯊꯥꯔꯇꯤ ꯐꯥꯏꯚ ꯅꯌꯥꯝꯕꯥꯗꯤ
ꯈꯪꯗꯦ ꯑꯩ
ꯇ꯭ꯋꯦꯟꯇꯤ ꯅꯥꯏꯟ ꯑ‌ꯦ ꯑꯗꯨꯃꯥꯏ ꯑꯣꯏꯗ ꯕꯅꯤ
ꯌꯥꯝ ꯈꯦꯠꯅꯍꯦ
ꯐꯟꯌꯥꯝꯗꯤ ꯈ‌ꯦꯅꯥꯈꯔꯦ
ꯅꯨꯡꯁꯥ ꯌꯥꯝ ꯁꯥꯏ
ꯑꯩ ꯁꯤꯗꯁꯨ ꯌꯥꯝꯅ ꯁꯥꯏ ꯌꯥꯝ ꯆꯥꯡꯉꯦꯍꯦ
ꯀꯔꯤꯒꯤ ꯅꯣꯛꯄ꯭ꯔꯥ ꯅꯪ ꯑꯩꯒꯤ ꯃꯤꯇꯩꯂꯣꯟꯁꯦ ꯑꯗꯨꯝ ꯉꯥꯡꯕꯅꯤ
ꯐꯖꯅ ꯉꯥꯡꯉꯦꯅꯦ ꯅꯪꯗꯤ
ꯑꯩꯗꯤ ꯍꯩꯇꯕꯒꯤꯀꯣ
ꯅꯣꯏꯗꯤ ꯌꯥꯝ ꯍꯩꯔꯦ ꯏꯝꯐꯥꯜꯗ ꯂꯩꯔꯒ
ꯍꯩꯇꯦ ꯑꯩꯗꯤ
ꯍꯩꯔꯒ ꯍꯧꯖꯤꯛ ꯉꯥꯡꯕꯗꯤ ꯌꯥꯝ ꯍꯩꯔꯒ ꯉꯥꯡ
ꯅꯪꯅ ꯍꯦꯟꯅ ꯍꯩꯂꯦ
ꯎꯝ
ꯁꯝ ꯑ ꯀꯩꯅꯣ ꯃꯣꯔꯣꯛ ꯑꯣꯛ ꯆꯥꯕ꯭ꯔꯣ ꯅꯪ
ꯆꯥꯗꯦ ꯃꯦꯒꯤ ꯆꯥꯔꯦ ꯉꯔꯥꯡꯒꯤ ꯐꯨꯠꯕꯣꯜꯗꯣ ꯀꯌꯥ ꯀꯣꯏꯟ ꯁꯇꯤꯝ ꯋꯤꯟꯅꯔ ꯇꯧꯔꯦ
ꯉꯔꯥꯡ ꯇꯤꯝ ꯑꯣ ꯃꯦꯠꯆ ꯌꯥꯝ ꯁꯥꯟꯅꯑꯦ ꯃꯣꯏ ꯂꯥꯁ ꯔꯥꯎꯟ ꯑꯣꯏꯕꯒꯤꯀꯣ ꯁꯤ ꯐ꯭ꯔꯥꯟꯁꯀ ꯅꯣꯔꯋꯦꯒꯤꯗꯤ ꯐ꯭ꯔꯥꯟꯁꯅ ꯉꯝꯈ꯭ꯔꯦ ꯐꯣꯔ ꯋꯥꯟ
ꯐ꯭ꯔꯥꯟꯠ
ꯁꯄꯦꯟ ꯑꯌꯨꯛ ꯑꯌꯨꯛ ꯑꯌꯨꯛꯇ ꯁ꯭ꯄꯦꯟꯒ ꯌꯨꯔꯣꯒ꯭ꯋꯦ ꯁꯥꯟꯅꯕꯗꯨ ꯁꯄꯦꯟꯅ ꯉꯝꯈ꯭ꯔꯦ
ꯃꯣꯏꯗꯤ ꯌꯥꯝ ꯐꯤꯠ ꯇꯧꯕ ꯇꯤꯝꯅꯦ ꯃꯣꯏꯗꯤ ꯑꯗꯨꯒꯤꯅꯤ
ꯀꯔꯤ ꯇꯤꯝꯅꯣ
ꯅꯪ ꯍꯧꯖꯤꯛ ꯍꯥꯏꯕꯗꯣ ꯐꯦꯟꯁ ꯕꯤꯛ ꯏꯁꯄꯦꯟꯗꯤ ꯕꯤꯠ ꯇꯧꯋꯦ ꯇꯧꯋꯦꯕꯥ
ꯅꯪꯗꯤ ꯀꯅꯥꯕꯨ ꯁꯞꯄꯣꯔꯠ ꯇꯧꯕ꯭ꯔꯥ
ꯑꯩꯗꯤ ꯂꯣꯏꯅꯃꯛ ꯇꯧꯋꯦ
ꯔꯣꯅꯥꯜꯗꯣꯗꯗꯤ
ꯔꯣꯅꯥꯜꯗꯣ ꯀꯪꯗ꯭ꯔꯦ ꯑꯩ ꯍꯧꯖꯤꯛ
ꯔꯣꯅꯥꯜꯗꯣꯗ ꯍꯦꯟꯅ ꯄꯥꯝꯕ꯭ꯔꯥ ꯃꯤꯁꯤꯗ ꯍꯦꯟꯅ ꯄꯥꯝꯕ꯭ꯔꯥ ꯅꯪ
ꯃꯣꯏ ꯑꯅꯤꯕꯨ ꯄꯥꯝꯃꯦꯗ ꯑꯩ ꯄꯥꯝꯕꯗꯨꯝ
ꯍꯦꯟꯅ ꯄꯥꯝꯕꯗꯣ ꯑꯦ ꯑꯥ ꯑꯅꯤꯃꯛ ꯑꯅꯤꯕꯨ ꯄꯥꯝꯃꯦ ꯐꯔꯦ ꯑꯗꯨ ꯀꯅꯥ ꯀꯅꯥꯅ ꯍꯩꯕ꯭ꯔꯥ
ꯑꯩꯅ ꯐꯨꯠꯕꯣꯜꯁꯨ ꯌꯦꯡ ꯌꯦꯡꯗꯕ ꯌꯦꯡ ꯌꯦꯡꯁꯨ ꯌꯦꯡ ꯗꯦꯀꯣ ꯑꯗꯨ ꯑꯗꯨ ꯑꯗꯨꯒ ꯑꯀꯥꯏꯕꯅꯦ
ꯐꯨꯠꯕꯣꯜꯁꯦ ꯑꯩꯌꯨꯛ ꯄꯨꯡ ꯄꯪ ꯌꯦꯡꯗꯦꯕ ꯃꯌꯥꯝꯅꯗꯤ ꯃꯦꯁꯤꯕꯨ ꯁꯥꯄꯣꯠ ꯇꯧꯔꯦ ꯀꯔꯤꯒꯤꯅꯣ ꯈꯪꯗꯦ
ꯍꯁ ꯍꯩꯕꯒꯤꯅꯦ ꯃꯥꯗꯤ
ꯗꯨꯑꯣꯏꯁꯨ
ꯅꯣꯏ ꯐꯥꯎꯅ ꯀꯩ ꯈꯣꯡꯁꯦ ꯑꯁ ꯌꯥꯗ꯭ꯔꯦꯗ
ꯆꯤꯟꯖꯨ ꯌꯥꯝ ꯀꯜꯂꯦ
ꯅꯪ ꯅꯪꯗꯤ ꯀꯣꯟꯁꯥ ꯋꯤꯟꯅꯔ ꯋꯤꯟꯅꯔ ꯇꯧꯒꯅꯤ ꯈꯟꯕ꯭ꯔꯅ
ꯑꯥꯔꯖꯦꯟꯇꯤꯅꯥꯅ ꯂꯧꯔꯅꯤ
ꯍꯌꯦꯕ ꯇꯥꯔꯦ ꯀꯅꯥ ꯋꯤꯟꯅ ꯇꯧꯔꯦ
ꯑꯥꯔꯖꯦꯟꯇꯤꯅꯥꯒ ꯐ꯭ꯔꯥꯟꯁ ꯑꯃꯨꯛ ꯑꯃꯨꯛ ꯀꯥꯔꯅꯤ
ꯄꯣꯇꯤꯀꯥꯜꯗꯤ ꯈꯪꯗ꯭ꯔꯦꯅꯦ ꯌꯦꯡꯅꯕ ꯇꯥꯔꯦ ꯑꯩꯗꯤ ꯂꯥꯁ ꯃꯦꯠꯆꯇꯅ ꯌꯦꯡꯅꯤꯡꯕꯁꯦ ꯍꯧꯖꯤꯛꯇꯤ ꯏꯟꯇꯔꯦꯁ ꯂꯩꯇꯦꯕ ꯑꯗꯨꯒꯤꯅꯤ ꯐꯦꯅꯦꯜꯗꯅ ꯑꯩꯁꯦ ꯌꯥꯝ ꯌꯦꯡꯅꯤꯡꯕꯅꯤ ꯍꯧꯖꯤꯛꯀ ꯍꯧꯖꯤꯛꯁꯦ ꯁꯅꯥꯔꯕꯁꯦ ꯀꯔꯤꯅꯣ ꯑꯥꯎ꯭ꯔꯥ ꯀꯔꯤꯅꯣ ꯍꯥꯏꯕꯗꯣ ꯑꯩ ꯀꯥꯎꯔꯦ ꯅꯪꯁꯨ ꯈꯪꯗꯦ
ꯀꯔꯤ
ꯍꯧꯖꯤꯛ ꯅꯣꯀꯥꯎꯠꯔ ꯁꯥꯅꯥꯕꯖꯦ ꯀꯔꯤꯅꯣ
ꯂꯤꯛ ꯔꯥꯎꯟꯅꯤ ꯂꯥꯁ ꯃꯦꯠꯆ ꯑꯗꯨꯒ ꯅꯣꯛ ꯑꯥꯎꯠ ꯍꯧꯔꯅꯤ
ꯅꯣꯡ ꯑꯥꯛ ꯂꯣꯏꯔꯗꯤ ꯂꯣꯏꯔꯗꯤꯦꯀꯣ ꯃꯦꯠꯁꯦ
ꯎꯝ
ꯐꯦꯅꯦꯜꯗ ꯅꯣꯛꯑꯥꯎꯗ ꯋꯤꯟꯅꯔ ꯇꯧꯕꯁꯦ ꯐꯦꯅꯦꯜꯗ ꯊꯣꯏꯖꯥꯏ ꯍꯨꯝꯖꯥꯏ ꯅꯣꯏ ꯊꯦꯡꯅ- ꯊꯦꯡꯅ
ꯌꯨꯝꯗ ꯂꯩꯌꯦ ꯃꯥꯗꯤ ꯐꯔꯦ ꯑꯗꯨꯗꯤ ꯑꯩ ꯊꯕꯛ ꯑꯃ ꯆꯠꯀꯦ ꯍꯥꯟꯅ ꯆꯥꯛ ꯆꯥꯊꯣꯔꯒ
ꯍꯣꯏ ꯍꯣꯏ ꯑꯗꯨꯝ ꯄꯥꯎ ꯐꯪꯅꯁꯦꯀꯣ
ꯍ ꯍꯣꯏ ꯍ
ꯊꯝꯃꯣ ꯆꯠꯁ ꯊꯝꯃꯣ